ꯇꯥꯏꯌꯦ ꯇꯥꯏꯌꯦ
ꯑꯣ ꯀꯗꯧꯔꯃꯤꯅꯣ
ꯁꯨꯝ ꯍꯤꯞꯄꯝ ꯃꯖꯥ
ꯎꯝ ꯑꯩꯁꯨ ꯉꯥꯛꯇꯪ ꯐꯤ ꯁꯨꯔꯒ ꯃꯥ ꯇ ꯍꯤꯞꯀꯦꯅꯤ ꯍꯤꯄ ꯇꯨꯝꯗꯑꯂ
ꯎꯝ
ꯅꯣꯡꯁꯤꯅ ꯑꯗꯨꯝ ꯃꯪꯅꯤ ꯇꯥꯕ꯭ꯔꯥ ꯁꯨꯡꯇꯥ ꯇꯥꯗꯦ
ꯅꯣꯡ ꯇꯥꯍꯟꯅꯤꯡꯉꯤꯔꯣ
ꯎꯝ
ꯂꯩꯇꯕ ꯑꯩꯈꯣꯏꯗꯤ ꯇꯥꯍꯟꯅꯤꯡꯗꯦꯅꯦ ꯅꯣꯡꯃꯩ ꯆꯔꯥ ꯇꯥꯟꯕ ꯑꯩꯈꯣꯏꯗꯤ
ꯑꯗꯨꯒꯤ ꯅꯠꯇꯦꯗ ꯍꯧꯖꯤꯛꯇꯤ ꯏꯁꯤꯡ ꯀꯪꯁꯜꯂꯛꯑꯦꯕ ꯅꯣꯡ ꯇꯥꯗꯕꯒꯤ ꯂꯧ ꯁꯤꯡꯁꯨ ꯂꯣꯏ ꯀꯪꯉꯝꯗꯣꯏꯅꯤ ꯍꯧꯛ ꯏꯁꯤꯡ ꯅꯣꯡ ꯇꯥꯗꯕꯒꯤ ꯎꯝ ꯑꯗꯒꯤ ꯁꯥꯕꯒꯤ ꯆꯥꯡꯁꯤꯁꯨ ꯍꯦꯟꯒꯠꯂꯦꯕ ꯁꯥꯕꯒꯤ ꯆꯥꯡꯁꯦ ꯍꯦꯟꯒꯠꯂꯦꯕ ꯅꯣꯡ ꯈꯤꯇꯪ ꯇꯥꯔꯒꯗꯤ ꯈꯤꯇꯪ ꯏꯪꯊꯒꯗ꯭ꯔꯅ ꯈꯟꯕꯅꯤꯗ
ꯍꯣꯏ ꯍꯣꯏ ꯑꯗꯨꯒꯤꯕꯨꯗꯤ ꯆꯨꯝꯃꯤ
ꯎꯝ
ꯑꯗꯣ ꯍꯌꯦꯡ ꯀꯣꯏ ꯆꯠꯄꯁꯦ ꯀꯥꯏ ꯀꯥꯏ ꯆꯠꯇꯣꯏꯅꯣ
ꯅꯌꯦꯡꯁꯦ ꯀꯪꯂꯥ ꯆꯠꯁꯦꯅ ꯍꯥꯏꯅꯕꯅꯦ
ꯀꯪꯂꯥꯗ ꯑꯟꯗ꯭ꯔꯣꯗꯗꯤ ꯌꯥꯎꯔꯣꯏꯗ꯭ꯔꯣ ꯅꯣꯏ ꯁꯥꯏ ꯍꯣꯏ ꯆꯠꯀꯅꯤꯗ
ꯌꯥꯎꯗꯦꯗ ꯅꯨꯄꯤ ꯑꯉꯥꯡꯒꯤ ꯊꯕꯛ ꯅꯠꯇ꯭ꯔ ꯃꯥꯜꯂꯦ
ꯀꯈꯩ ꯃꯨꯗ ꯄꯤꯌꯥ ꯉꯝꯕ
ꯎꯝ ꯅꯣꯏ ꯈꯣꯏꯃꯨꯅ ꯍꯪꯖꯕꯅꯦ ꯑꯩꯈꯣꯏ ꯅꯨꯄꯥꯅ ꯍꯪꯉꯝꯗꯦꯅꯦ ꯑꯩꯉꯣꯟꯗꯗꯤ
ꯎꯝ ꯑꯦ ꯏꯇꯩ ꯃꯉꯥ ꯂꯩꯃꯣ ꯍꯣꯏ ꯌꯥꯎꯕꯗꯣꯗꯪ ꯌꯥꯎꯗꯣꯏꯔꯥꯅ
ꯎꯝ
ꯑꯗꯨꯗꯩꯗꯨꯗꯅꯦ ꯑꯩꯅ ꯍꯪꯖꯔꯛꯏꯁꯦ
ꯍꯣꯏ ꯁꯥꯏꯀꯜ ꯂꯣꯏꯈ꯭ꯔ ꯑꯣꯏꯔ ꯃꯥꯜ
ꯑꯣ ꯃꯣꯏ ꯈꯩꯔꯥ
ꯎꯝ
ꯃꯣꯏꯒꯤꯩꯔꯑꯕ ꯑꯗꯣ ꯑꯟꯗ꯭ꯔꯣꯗ ꯀꯩꯅꯣꯁꯦ ꯑꯩꯈꯣꯏ ꯍꯌꯦꯡ ꯀꯪꯂꯥ ꯆꯠꯄꯁꯦ
ꯎꯝ
ꯀꯪꯂꯥ ꯃꯅꯨꯡꯗꯇꯪ ꯆꯪꯗꯣꯏꯔꯥ ꯑꯇꯩ ꯆꯠꯂꯣꯏꯗꯕ꯭ꯔꯕ
ꯃꯑꯣꯡ ꯌꯦꯡꯉꯁꯦ ꯀꯪꯂꯥꯗꯪ ꯑꯩꯗꯅꯦ ꯑꯉꯥꯡ ꯃꯌꯥꯝ ꯌꯥꯎꯕꯗꯨꯗꯅꯦ ꯑꯇꯩꯗꯤ ꯀꯣꯏꯆꯠ ꯆꯠꯅꯤꯡꯗ꯭ꯔꯕ
ꯍꯣꯏ ꯍꯣꯏ
ꯑꯗꯨꯒꯤꯅꯤ ꯅꯨꯡꯊꯗꯣ ꯄꯨꯡ ꯑꯅꯤ ꯁ꯭ꯋꯥꯏꯗꯒꯤ ꯍꯥꯏꯗꯣꯛꯈ꯭ꯔꯒ ꯀꯪꯂꯥ ꯃꯅꯨꯡꯗꯨꯃ ꯁꯨꯅꯕ ꯀꯣꯏꯔ ꯀꯩꯀꯩ ꯂꯩ ꯂꯥꯏ ꯀꯩꯀꯥꯁꯨ ꯈꯣꯏꯔꯝ ꯊꯣꯛꯑꯁꯤ
ꯍꯣꯏ
ꯑꯔꯩꯕ ꯂꯥꯏꯡꯉꯩꯁꯨ ꯂꯣꯏ ꯈꯣꯏꯔꯝ ꯊꯣꯛꯑꯁꯤ ꯑꯗꯒꯤ ꯀꯣꯏꯕ ꯌꯥꯕ ꯌꯦꯡꯕ ꯌꯥꯕꯁꯨ ꯂꯣꯏ ꯌꯦꯡꯊꯣꯛꯑꯁꯤ ꯆꯠꯂꯤꯉꯩꯗꯨꯗ ꯑ ꯀꯪꯂꯥꯗꯣ ꯁꯨꯅꯕ
ꯍꯣꯏ
ꯂꯣꯏ ꯁꯨꯅꯕ ꯆꯪꯉꯕ꯭ꯔꯅꯦ
ꯑꯩ ꯃꯐꯝ ꯑꯅꯤ ꯑꯍꯨꯝꯗꯤ ꯆꯪꯉꯦ
ꯎꯝ
ꯎꯝ
ꯑꯗꯨꯗꯤ ꯍꯌꯦꯡ ꯂꯣꯏ ꯁꯨꯗꯣꯛꯑꯁꯦꯕ
ꯎꯝ
ꯆꯠꯂꯤꯉꯩꯗ
ꯎꯝ ꯆꯠꯄꯗꯤ ꯀꯅꯥ ꯀꯅꯥ ꯆꯠꯇꯥꯔꯦ
ꯆꯠꯄꯁꯦ ꯑꯕꯦ ꯍꯣꯏ ꯍꯣꯏ ꯍꯥꯏꯅꯕꯅꯦ ꯑꯗꯣ ꯑꯝꯇ ꯋꯥꯔꯤ ꯁꯥꯟꯅꯔꯛꯇ꯭ꯔꯤ ꯃꯣꯏꯁꯨ ꯀꯩꯝ ꯍꯥꯏꯔꯛꯇꯦ ꯑꯝꯇ ꯃꯊꯪ ꯃꯊꯪ ꯐꯣꯟ ꯇꯧꯔꯒ ꯑꯝꯇ ꯍꯪꯗꯣꯛꯈꯤꯒꯦ ꯇꯧꯕꯅꯤ
ꯎꯝ ꯑꯩꯗꯤ ꯑꯃꯨꯂꯤꯌꯥꯂꯤꯅ ꯍꯥꯏꯔꯛꯑꯦ
ꯎꯝ ꯑꯃꯨꯂꯤꯌꯥ ꯍꯣꯏꯁꯨ ꯆꯠ ꯌꯥꯎꯁꯦꯅ ꯍꯥꯏꯕꯅꯦ
ꯑꯗꯨꯅꯅꯦ ꯍꯌꯦꯡ ꯑꯉꯥꯡꯈꯩ ꯇꯧꯔ ꯀꯥꯟꯗ
ꯑꯗꯣ ꯃꯣꯏꯁꯦ ꯃꯄꯥꯟꯗꯒꯤ ꯄꯣꯠ ꯆꯩ ꯑꯃꯠꯇ ꯄꯨꯁꯟꯕ ꯌꯥꯗꯦꯅ ꯍꯥꯏꯌꯦꯕꯀꯣ
ꯑꯧ
ꯃꯣꯏꯒꯤ ꯀꯩꯅꯣ ꯅꯠꯇ꯭ꯔꯒꯗꯤ
ꯎꯝ
ꯃꯣꯏ ꯃꯅꯨꯡꯗꯒꯤ ꯂꯩꯍꯟꯕ ꯅꯠꯇꯔꯗꯤ ꯄꯨꯁꯟ ꯌꯥꯗꯦꯅ ꯍꯥꯏ
ꯍꯣꯏ
ꯐꯕꯨꯗꯤ ꯐꯩ ꯅꯥꯟꯅꯕꯀꯣ ꯃꯄꯥꯟꯗꯩ ꯄꯨꯁꯤꯟꯕ ꯍꯥꯏꯁꯦ ꯃꯣꯠꯁꯤꯟꯗꯣꯏꯅꯦꯕ ꯃꯅꯨꯡꯁꯦ ꯑꯩꯈꯣꯏ ꯃꯩꯇꯩ ꯃꯆꯥꯁꯦ ꯈꯔ ꯒ꯭ꯌꯥꯟ ꯇꯥꯕ ꯋꯥꯠꯅꯕꯅꯦꯕ ꯑꯗꯨꯝ
ꯃꯥꯅꯦ ꯑꯗꯣ ꯀꯩꯗ ꯂꯩ ꯀꯥꯀꯩ ꯀꯠꯇꯔꯁꯨ ꯑꯉꯝꯕ ꯂꯨꯄꯥ ꯇꯔꯥ ꯇꯔꯥ ꯀꯠꯂꯝꯕꯅꯦ ꯍꯦꯟ ꯐꯩꯗ
ꯍꯣꯏ ꯍꯣꯏ ꯍꯣꯏ ꯌꯥꯏꯌꯦ
ꯑꯥ ꯑꯗꯨꯅ ꯏꯁꯥꯖꯨ ꯀꯣꯝꯅ ꯆꯪꯖꯔꯦ
ꯎꯝ
ꯂꯩꯥꯁꯨ ꯁꯦꯟꯅꯕꯒꯤ ꯆꯪꯗ꯭ꯔꯦ ꯑꯉꯝꯕ ꯄꯩꯁꯥꯗꯣ ꯀꯠꯂꯒ ꯈꯣꯏꯔꯝꯖꯕꯗꯨꯅ ꯍꯦꯟꯅ ꯐꯩꯌꯦꯕ
ꯃꯥꯅꯦ
ꯂꯩ ꯀꯠꯅꯤꯡꯗꯕꯩ ꯅꯠꯇꯕ ꯄꯨꯕꯗ ꯈꯣꯠꯄꯗ ꯆꯦꯛ ꯅꯨꯡ ꯇꯧꯕꯗꯣ ꯅꯨꯡꯉꯥꯏꯇꯦꯗꯅ ꯎꯝ ꯇꯨꯒꯤ ꯋꯥꯅꯤ
ꯎꯝ ꯌꯥꯏ
ꯎꯝ ꯗꯤ ꯌꯦꯞꯄꯒ ꯂꯩꯍꯧꯗꯣꯏꯅꯤ
ꯆꯥꯛ ꯏꯁꯤꯡ ꯆꯥꯊꯣꯛꯑꯒ ꯄꯨꯡ ꯑꯃ ꯁꯥꯋꯥꯏꯗꯒꯤ ꯊꯣꯛꯈ꯭ꯔ ꯂꯣꯏꯔꯦ ꯅꯠꯇ꯭ꯔꯥ ꯃꯅꯨꯡꯗꯗꯤ ꯑꯗꯨꯝ ꯏꯪꯉꯝꯒꯅꯦꯕ ꯑꯩꯈꯣꯏꯅ ꯃꯄꯥꯟꯗꯒꯤ ꯆꯠꯄꯒꯤ ꯂꯝꯕꯤꯒꯤ ꯁꯥꯅꯤ ꯈꯟꯕꯩ ꯋꯥꯅꯦꯕ ꯃꯅꯨꯡ ꯌꯧꯒ꯭ꯔꯗꯤ ꯑꯗꯨꯝ ꯏꯪꯅꯤꯕ ꯀꯪꯂꯥꯒꯤꯗꯤ ꯎ ꯋꯥ ꯃꯌꯥꯝ ꯍꯧꯕꯅꯤꯅ
ꯎꯝ ꯏꯪꯉꯤ ꯏꯪꯉꯤ ꯑꯁ
ꯉꯁꯥꯏ ꯀꯩ ꯏꯟꯖꯥꯡ ꯆꯥꯒꯦ
ꯑꯈꯣꯏ ꯉꯁꯥꯏꯒꯤꯗꯣ ꯄꯣꯡ ꯍꯋꯥꯏ ꯀꯥꯡꯁꯣꯏ ꯑꯝꯅꯦ ꯎꯁꯣꯏ ꯀꯥꯡꯁꯨ ꯑꯝꯅꯦ ꯑꯗꯒꯤ ꯈꯥꯖꯤꯡ ꯀꯥꯡꯍꯧ ꯑꯝꯅꯦ ꯁꯂꯥꯥꯛꯅꯦ ꯁꯦꯕꯣꯠ ꯁꯥꯛ ꯅꯦ ꯌꯦꯔꯨꯝ ꯑꯉꯧꯕ ꯑꯝꯅꯦ
ꯌꯥꯝꯒ꯭ꯔꯦꯗꯀꯣ ꯀꯅꯥꯅ ꯊꯣꯡꯒꯦ
ꯁꯟꯇꯥꯅ
ꯑꯣ ꯅꯪ ꯌꯦꯡ ꯂꯩꯔꯦ
ꯂꯩꯇꯦ ꯁꯂꯥꯠꯇꯨꯅ ꯑꯩꯅ ꯁꯦꯝꯃꯛꯑꯦ
ꯑꯥ
ꯑꯇꯩꯗꯤ ꯃꯥꯅ ꯇꯧꯔꯛꯑꯦ
ꯑꯣ
ꯇꯨꯝ ꯍꯧꯒꯠꯂꯛꯄꯗ ꯆꯨꯖꯥꯛ ꯀꯥꯝꯊꯣꯛꯑꯝꯃꯦ ꯆꯨꯖꯥꯛꯇꯣ ꯆꯥꯊꯣꯛꯑꯦ
ꯎꯪ ꯆꯨꯖꯥꯛ ꯆꯥꯕꯅ ꯍꯥꯎꯋꯦ ꯍꯧꯖꯤꯛꯇꯤ
ꯎꯝ ꯑꯩꯗꯨ ꯆꯨꯖꯥꯛ ꯑꯊꯨꯝꯕꯗꯨꯅ ꯍꯥꯎꯋꯤꯅꯦ
ꯎꯝ ꯍꯥꯎꯏ ꯍꯥ
ꯎꯝ
ꯑꯩꯈꯣꯏꯁꯨ ꯉꯁꯥꯏ ꯁꯧꯒ꯭ꯔꯤ ꯊꯣꯡꯉꯦ
ꯎꯝ ꯍꯥꯎꯕꯅꯤ
ꯂꯩꯇꯦ ꯂꯩꯇꯦ
ꯄꯨꯔꯅꯤꯃꯥ ꯃꯥꯂꯤꯗ
ꯎꯝ
ꯎꯝ ꯍꯨꯔꯦꯟꯗꯒꯤꯗꯤ ꯄꯨꯖꯥꯔꯤ ꯑꯣꯏꯗꯣꯏꯔꯥ
ꯎ ꯍꯌꯦ
ꯎꯝ ꯉꯁꯤꯐꯧ ꯔꯦꯠꯁ ꯐꯪꯕꯩ ꯋꯥꯅꯦꯕ
ꯎꯝ
ꯎꯝ ꯑꯦꯕꯨ ꯇꯨ ꯇ ꯁꯪꯒꯣ ꯍꯥꯏ ꯃꯥ ꯎ ꯁꯄ ꯆ ꯁ ꯄꯄꯥ ꯅꯜ ꯄꯄꯥ ꯅꯂꯗꯔꯋꯥꯗꯅ ꯍꯗꯥꯎꯅ ꯑꯂ ꯃꯥ ꯂ ꯃ ꯄꯨꯔꯛꯄ ꯀꯨ ꯐꯅꯔ ꯃ
ꯆꯇꯅ ꯍꯧꯖꯤ ꯋꯥꯔꯤ ꯁꯥꯟꯅꯗ꯭ꯔꯕ ꯃꯣꯏꯗꯤ ꯋꯥꯔꯤ ꯁꯥꯟꯅꯕ ꯂꯣꯏꯈ꯭ꯔꯕꯣ
ꯀꯅꯥ ꯀꯅꯥ
ꯗꯇꯅ ꯍꯣꯏ
ꯍꯣꯏꯗ ꯅꯅꯤ
ꯎꯝ
ꯃꯣꯏꯁꯨ ꯌꯥꯎꯗꯣꯏꯔꯣ
ꯈꯪꯗꯦ ꯌꯥꯎꯔꯝꯃꯣꯏꯗ
ꯍꯥꯏꯥꯏꯀꯟ ꯀꯥꯡꯒꯗꯪ ꯑꯣꯏꯔꯝꯃꯅꯤ
ꯑꯥ
ꯎꯝ ꯎꯝ ꯎ ꯍ ꯑꯪꯗꯦ ꯇ ꯎꯔꯁꯦ
ꯎꯝ
ꯑꯗꯨꯗꯤ ꯆꯥꯛ ꯏꯁꯤꯡꯁꯤ ꯊꯣꯡꯕꯩ ꯑꯦꯔꯦꯟꯖ ꯇꯧꯈ꯭ꯔꯕꯣ ꯀꯃꯥꯏꯅ ꯇꯧꯔꯒꯦ
ꯍꯧꯗ꯭ꯔꯤꯗ ꯑꯣ ꯀ
ꯎꯝ
ꯃꯤ ꯀꯌꯥ ꯁ꯭ꯔ ꯇꯔꯁꯨ ꯇꯔ
ꯉꯔꯥꯡ ꯀꯩꯅꯣ ꯐꯝꯕꯗꯨꯗꯗꯤ ꯆꯠꯄ ꯈꯣꯠꯄꯒꯤ ꯀꯩꯝ ꯍꯥꯏꯅꯗꯕ꯭ꯔꯥꯃꯥꯏ
ꯍꯥꯏꯅ ꯍꯧꯗꯦ
ꯎꯝ
ꯑꯗꯨ ꯃꯊꯪ ꯏꯔꯥꯏꯗꯤ ꯅꯪꯗꯤ ꯅꯪꯉ
ꯑ
ꯅꯣꯡꯗꯤ ꯈꯤꯇꯪ ꯖꯝ ꯖꯝ ꯖꯝ ꯖꯝ ꯀꯟꯅ ꯇꯥꯔꯕ
ꯎꯝ ꯈꯤꯇꯪ ꯆꯨꯊꯕꯗꯤ ꯌꯥꯔꯕꯅꯤ ꯎꯝ ꯅꯠꯇ꯭ꯔꯗꯤ ꯁꯝ ꯁꯥꯗꯅ ꯂꯩꯔꯦꯕ ꯑꯣꯝ ꯆꯥꯛꯅꯔꯒ ꯅꯣꯡꯃꯪꯕꯒꯤ ꯑꯣꯝ ꯆꯥꯛ
ꯎꯝ ꯈꯍꯟ ꯂꯝꯊꯣꯛ ꯂꯝꯄꯥꯛ ꯂꯤꯂꯥ ꯇꯧꯔꯗꯤ ꯅꯣꯡ ꯌꯥꯝ ꯇꯥꯒꯟꯕꯅꯦ
ꯀꯅꯥꯅꯥ
ꯂꯗꯣꯡ ꯄꯛꯄ
ꯂꯤꯂꯥ ꯂꯩ ꯍꯥꯏꯕ꯭ꯔꯥ
ꯇꯥꯡ ꯇꯔꯥꯏꯅꯤꯊꯣꯏꯗ
ꯑꯣ
ꯊꯕꯤꯒꯤꯅ ꯀꯨꯃꯥꯄꯟꯗ
ꯑꯣ
ꯀꯩ ꯀꯩ ꯂꯤꯂꯥꯅꯣ ꯀꯅꯥ ꯀꯅꯥꯏ ꯄꯥꯔꯇꯤꯅꯣ
ꯑꯃꯅ ꯄꯨꯊꯕꯤꯗꯨꯅ ꯊꯔꯣꯏ ꯈꯨꯟꯕꯤ ꯃꯆꯥ
ꯎꯝ
ꯂꯝꯗꯣꯡꯒꯤꯗꯨꯅ ꯃꯨꯛꯈꯥꯏ ꯍꯣꯏꯒꯤ
ꯑꯣ ꯈꯣꯏ ꯍꯣꯏꯁꯨ ꯅꯨꯡꯉꯥꯏꯕꯅꯦ
ꯎꯝ ꯗꯣ ꯃꯨꯛꯈꯥꯏ ꯍꯣꯏꯒꯤꯗꯣ ꯃꯤ ꯑꯅꯤ ꯌꯥꯎꯗꯕꯗꯩ ꯅꯨꯡꯉꯥꯏꯇꯕ
ꯎꯝ
ꯔꯣꯕꯤꯟꯗ꯭ꯔꯣ ꯒ ꯍꯦꯔꯥꯃꯣꯇꯤꯒ ꯌꯥꯎꯗꯕꯗ
ꯍꯣꯏ ꯃꯤ ꯋꯥꯠꯂꯦꯕ
ꯎꯝ ꯎꯝ
ꯂꯤꯂꯥꯁꯦ ꯊꯥꯏꯅꯅ ꯍꯦꯜꯂꯤꯗ ꯌꯥꯝ ꯅꯨꯡꯉꯥꯏꯕꯁꯦ ꯍꯧꯖꯤꯛꯁꯦ
ꯅꯨꯡꯉꯥꯏꯗ ꯍꯧꯖꯤꯛꯇꯤ ꯅꯨꯡꯉꯥꯏꯕꯕꯨ ꯂꯩꯇ꯭ꯔꯦ ꯑꯝꯇ
ꯑꯣ ꯑꯗꯨꯒꯤ ꯂꯤꯂꯥꯁꯨ ꯏꯇꯦꯟ ꯇꯦꯟꯕꯗꯧꯅ ꯇꯧꯋꯦꯕ ꯍꯧꯖꯤꯛꯀꯥꯟꯁꯤꯅ
ꯎꯝ
ꯁꯠ ꯂꯣꯏꯁꯤꯟꯈꯤꯕꯗꯧꯅ ꯇꯧꯋꯦꯕ
ꯎꯝ
ꯍꯥꯏꯗꯤ ꯋꯥꯔꯤꯁꯦ ꯋꯥꯔꯤ ꯄꯣꯏꯟꯗꯤ ꯂꯥꯛꯑꯧꯗꯅ ꯑꯗꯨꯝ ꯂꯣꯏꯁꯤꯟꯒꯤꯕꯗꯣ
ꯎꯝ ꯑꯣ ꯄꯔꯦ ꯄꯔꯦ ꯍꯌꯦꯡ ꯑꯃꯨꯛ ꯁꯥꯟꯅꯔꯁꯤ ꯆꯠꯄ ꯈꯣꯠꯄꯩꯗꯣ ꯎꯝ ꯐꯔꯦ ꯐꯔꯦ
ꯎꯝ ꯊꯝꯃꯦ ꯊꯝꯃꯦ
ꯍꯣꯏ ꯍꯣꯏ
ꯎꯝ